ꯂꯥꯕꯦꯔꯤꯗꯩ ꯍꯜꯂꯛꯄ ꯀꯌꯥꯝ ꯀꯨꯏꯔꯒꯦ ꯅꯪ
ꯑꯩꯖꯦ ꯃꯉꯥꯜꯅ ꯆꯥꯛ ꯊꯣꯡꯕ ꯂꯣꯏꯔꯦꯅ ꯍꯥꯏꯕꯒꯤꯗ ꯍꯜꯂꯛꯑꯦ ꯀꯨꯏꯗ꯭ꯔꯤ ꯑꯗꯨ ꯅꯍꯦꯛ ꯍꯜꯂꯛꯄ ꯆꯥꯛ ꯆꯥꯔꯦ
ꯅꯨꯡꯗꯥꯡꯒꯤꯔꯣ ꯑꯌꯨꯛꯀꯤꯔꯣ ꯆꯥꯏꯖꯦ
ꯑꯌꯨꯛꯀꯤꯅꯤꯗ ꯑꯗꯣ ꯏꯕꯤꯅꯤꯡꯗꯤ ꯇꯥꯔꯦ ꯃꯉꯥ ꯃꯉꯥꯜꯖꯤꯅ ꯃꯥꯅ ꯏꯟꯁꯥꯡ ꯆꯥꯛꯁꯨ ꯃꯥꯅ ꯊꯣꯡꯉꯦ ꯏꯟꯁꯥꯡꯁꯨ ꯃꯥꯅ ꯊꯣꯡꯉꯦ
ꯑꯗꯨ ꯋꯥꯔꯧꯔꯤꯔ ꯃꯥꯅ ꯆꯛ
ꯑꯗꯨꯒ ꯑꯗꯨꯒ ꯃꯥꯅ ꯑꯃꯨꯛ ꯆꯥꯛ ꯆꯥꯗꯕꯤꯅꯦ ꯇꯧꯋꯤꯖꯦ ꯑꯩ ꯒ꯭ꯌꯥꯟ ꯃꯦꯟꯑꯝ ꯇꯥꯗ꯭ꯔꯦ ꯇꯧꯔꯤꯖ ꯃꯥꯁꯦ
ꯑꯁ ꯆꯁꯤꯡꯅꯔꯛꯑꯦꯍꯦ ꯅꯕ
ꯀꯩꯀꯩ ꯍꯥꯆꯤꯜꯂꯅꯣ ꯈꯪꯗ꯭ꯔꯦꯕ
ꯎꯝ ꯉꯥꯏꯍꯛ ꯂꯩꯕꯒ ꯂꯣꯏ ꯐꯩꯅꯤꯀꯣ
ꯍꯣꯔꯦꯜ ꯑꯩꯅ ꯅꯣꯏꯅ ꯐꯣꯟ ꯇꯧꯔꯀꯥꯟꯗ ꯑꯩ ꯄꯥꯏꯔꯛꯇ꯭ꯔꯥꯗꯤ ꯅꯣꯏ ꯐꯕ ꯑꯩ ꯀꯥꯗ ꯊꯤꯕ ꯂꯥꯛꯎꯀꯣ
ꯑꯣꯀꯦ ꯑꯣꯀꯦ ꯑꯗꯨꯝ ꯂꯥꯛꯑꯥ
ꯑꯩ ꯀꯩꯅꯣꯝꯃ
ꯑꯃ ꯒꯥꯔꯤꯁꯤꯕ ꯆꯠꯅꯤ ꯍꯥꯏꯖꯤ ꯗꯠ ꯇꯠ ꯑꯁ ꯃꯌꯨꯝꯗ ꯆꯦꯡꯉꯤꯗꯣꯏ ꯖꯥꯥꯠꯂꯥ
ꯑꯗꯨꯅꯤ ꯃꯥ ꯃꯌꯨꯝꯗ ꯆꯦꯟꯗꯣꯏꯔꯥ ꯅꯠꯇ꯭ꯔꯒ ꯆꯠꯃꯤꯟꯅꯁꯤꯒ ꯍꯩꯖꯤꯟꯅꯔꯒ ꯑꯁꯥꯏꯗ ꯑꯗꯨꯝ ꯅꯥꯞꯄꯤꯃꯔꯛꯇ ꯊꯝꯗꯣꯏꯔꯣ ꯑꯈꯣꯏꯖꯦ ꯒ꯭ꯌꯥꯟ ꯇꯥꯗꯔ꯭ꯦꯕ
ꯆꯤꯡꯅꯩ ꯍꯦ
ꯌꯥꯝ ꯆꯤꯡꯅꯕ ꯍꯥꯏꯇꯥꯔꯦ
ꯑꯣ
ꯃꯥꯏ ꯆꯥꯛꯇꯣ ꯆꯥꯅ ꯆꯥꯅ ꯑꯩꯖꯦ ꯊꯤ ꯐꯥꯏꯅꯤꯡꯉꯛꯄꯅꯦꯕ ꯆꯥꯛ ꯆꯥ ꯆꯥꯅ
ꯑ
ꯇꯧꯔꯤꯁꯦ ꯁꯤꯡꯅꯔꯤ ꯏꯃꯥꯅ ꯇꯧꯏꯁꯦ ꯃꯥ ꯉꯁꯤ ꯆꯥꯎꯈꯠ ꯗꯧ ꯂꯩꯔ ꯐꯔꯛꯇꯥꯏ
ꯃꯥ ꯄꯨꯡ ꯀꯌꯥ ꯍꯧꯒꯠꯂ ꯊꯣꯡꯉꯤꯖꯥꯠꯅꯣ ꯆꯥꯛ
ꯑꯥ ꯄꯨꯡꯅꯦ ꯃꯖꯦ ꯉꯁꯥꯏ ꯑꯩꯅ ꯆꯠꯂꯝꯗꯥꯏ ꯄꯨꯡ ꯇꯔꯥꯃꯊꯣꯏ ꯇꯔꯥ ꯑꯗꯥꯏꯗ ꯍꯧꯗꯤ ꯍꯧꯒꯠ ꯍꯧꯔꯕꯅꯤ ꯃꯥꯁꯦ
ꯎꯝ
ꯑꯗꯒꯤ ꯑꯩꯗꯤ ꯂꯥꯢꯕ꯭ꯔꯤ ꯆꯠꯂꯦꯅ ꯑꯁ ꯉꯁꯤꯁꯤ ꯋꯥꯈꯜꯖꯨ ꯅꯨꯡꯉꯥꯏꯇꯕ ꯑꯩꯖꯦ ꯌꯨꯁꯥꯡ ꯊꯛꯑꯦ ꯅꯪ
ꯀꯩ ꯅꯤꯍꯤꯠ ꯅꯤꯔꯨꯄꯃꯥꯥꯅ ꯀꯩ ꯍꯥꯔꯛꯑꯒꯦ ꯍꯥꯏꯒꯦ
ꯑꯥ ꯅꯤꯔꯨꯄꯃꯥꯏ ꯋꯥꯈꯜ ꯇꯧꯔꯤꯉꯩꯗ ꯃꯦꯠꯁꯀꯤ ꯇꯦꯁ ꯊꯔꯨꯕꯕꯨ ꯃꯥ ꯀꯣꯏꯁꯟ ꯇꯔꯥ ꯇꯔꯥꯃꯉꯥ ꯗꯩ ꯍꯦꯅ ꯇꯧ ꯉꯝꯗꯦ
ꯅꯤꯔꯨꯞꯄꯃꯥꯏ ꯋꯥꯈꯟꯗ ꯍꯛꯆꯥꯡ ꯁꯣꯛꯆꯟꯉꯦ ꯋꯥꯈꯟ ꯁꯣꯛꯆꯜꯂꯦ ꯌꯥꯗ꯭ꯔꯦꯅꯦ
ꯌꯥꯗ꯭ꯔꯦ ꯑꯗꯩ ꯑꯩꯈꯣꯏ ꯅꯨꯄꯤꯗ ꯑꯩ ꯋꯥꯀꯠꯂꯦ ꯑꯩ ꯗꯤ ꯌꯥꯝ ꯍꯩꯔꯝꯗ꯭ꯔꯦꯅ ꯑꯗꯩꯗꯤ ꯃꯥꯅ ꯑꯃꯨꯛ ꯑꯦ ꯄꯨꯝꯊꯥꯎ ꯈꯔ ꯂꯩꯔꯒ ꯃꯥꯏꯅ ꯑꯗꯨ ꯋꯥꯡ ꯈꯠ ꯆꯠꯔꯁꯅꯤ ꯀꯥꯏꯅ ꯁꯄꯣꯔ ꯑꯃꯨꯛ ꯇꯧꯊꯤꯜꯂꯦ
ꯑ ꯁꯄꯣꯔꯇꯤꯚ
ꯑ ꯁꯄꯣꯔꯇꯤꯞ ꯑꯣꯏꯁꯤꯜꯂꯛꯄꯗꯣ ꯃꯥꯅꯑꯣꯏ ꯑꯔꯩ ꯍꯣ ꯐꯔꯦ ꯐꯔꯦ ꯑꯩ ꯆꯦꯁꯤ ꯍꯟꯗꯦ ꯑꯣꯏ ꯁꯥꯏꯅ ꯇꯧꯔꯒ ꯑꯃꯨꯛ ꯂꯦꯛꯁꯦ ꯄꯥꯕ ꯍꯧꯔꯦ
ꯂꯩꯕ꯭ꯔꯥ
ꯌꯦꯠꯇꯨꯝ
ꯑꯥ
ꯀꯩꯗꯧꯒꯦ ꯍꯥꯏꯅꯣ
ꯌꯦꯇꯨꯝꯗꯣ ꯑꯩꯈꯣꯏ ꯀꯨꯇꯨ ꯂꯝꯍꯦꯟꯕꯅ ꯃꯣꯟꯖꯦ ꯂꯣꯏ ꯆꯤꯛꯈꯥꯏꯔꯝꯃꯦ ꯌꯦꯇꯨꯝꯅ ꯐꯣꯠꯆꯟꯗꯗꯤꯁꯦ ꯇꯦꯔꯥꯒ ꯂꯣꯏ ꯊꯣꯛꯑꯦ
ꯑꯥ
ꯇꯣꯏꯂꯦꯠ ꯆꯪꯉꯤꯉꯩꯗ ꯂꯣꯏ ꯂꯩꯔꯝꯃꯦ ꯐꯃꯨꯡꯒ ꯃꯥꯅ ꯂꯣꯏꯅ
ꯑ ꯃꯥꯖꯨ ꯃꯊꯣꯡꯗꯤ ꯆꯥꯗꯦꯍꯦ ꯑꯩꯅ ꯂꯥꯏꯕ꯭ꯔꯦꯔꯤ ꯆꯠꯔꯤꯉꯩꯗ ꯃꯉꯥꯜꯅ ꯆꯥꯛꯂꯣꯏꯔꯝꯒꯨꯝꯅꯤꯅꯦ ꯀꯩꯝ ꯍꯥꯏꯅꯗꯕꯤꯗ
ꯎꯝ
ꯃꯥꯖꯨ ꯀꯩꯝ ꯍꯥꯏꯅꯗꯕꯤꯗ ꯆꯤꯛꯈꯥꯏꯔꯝꯕꯅꯦꯕ
ꯗ ꯍꯥꯏ
ꯃꯣꯏꯖꯦ ꯀꯨꯁꯤ ꯔꯁꯤ ꯌꯥꯝ ꯇꯧꯅꯔꯦ
ꯍꯤꯗꯥꯛꯀꯤꯗꯤ ꯑꯗꯨ ꯃꯉꯥꯜꯒ ꯌꯥꯝꯅ ꯆꯥꯅꯩꯗꯨꯅꯤ ꯑꯗꯨꯅꯕꯨ
ꯑꯗꯨꯅꯔ ꯃꯥ ꯃꯣꯏꯅ ꯌꯥꯝ ꯆꯥꯅꯩꯗꯣ ꯅꯨꯡꯉꯥꯔꯦ ꯀꯩꯅꯣ ꯇꯧꯕꯒ ꯑ
ꯃꯥꯥꯏ ꯂꯥꯛꯄꯒ ꯃꯉꯥ ꯆꯦꯟꯁꯤꯟꯗꯅ ꯈꯣꯠꯆꯟꯗꯅ ꯀꯦꯠꯊꯠꯗꯅ ꯇꯧꯗꯣ
ꯑꯥ ꯑꯥ
ꯑ ꯑꯥꯎ ꯑꯗꯨꯝ ꯈꯪꯉꯕꯅꯤ ꯇꯅꯦꯦꯗꯤ
ꯑꯁ ꯉꯔꯥꯡ ꯑꯩꯈꯣꯏ ꯕꯤꯖꯤꯅꯦꯁ ꯌꯥꯗꯕꯒꯤ ꯄ꯭ꯔꯕꯤꯟꯟꯅ ꯉꯥꯛꯇꯪ ꯃꯊꯥ ꯁꯥꯕꯁꯤꯗꯤ
ꯑꯗꯨꯅꯦ ꯏꯃ ꯏꯁꯤꯡꯗ ꯏꯁꯤꯡꯗ ꯑꯈꯥꯕꯤꯗꯨ ꯊꯛꯑꯦꯃ
ꯑꯥ ꯃꯇꯥꯏ ꯊꯃꯜꯗꯁ
ꯃꯊꯥ ꯁꯥꯃꯟꯗꯅꯤ ꯏꯁꯤꯡ ꯑꯈꯥꯕꯤꯗꯣ ꯊꯛꯑꯦꯌꯦ
ꯕꯦꯔꯥ ꯇꯅꯤꯕꯣ ꯂꯣꯏ ꯉꯥꯎꯔꯦ ꯃꯌꯥꯝꯗꯨ ꯄꯩꯁꯥꯅ ꯄꯨꯛꯂꯤꯕ ꯍꯥꯏꯕꯁꯨ ꯃꯌꯥꯝ ꯆꯤꯡ ꯃꯣꯌꯜꯗ ꯆꯤꯡꯃꯤꯅꯦꯗꯨꯝ
ꯀꯥꯏ ꯉꯝꯗꯦꯕ
ꯒꯟ ꯀꯟꯉꯝꯗꯦ ꯄꯩ ꯏꯁꯥ ꯁꯥꯟꯅꯕꯗꯤ ꯀꯔꯤꯝ ꯀꯟ ꯉꯝꯗꯦ ꯗꯥꯏꯔꯦꯛ ꯀꯟ ꯉꯝꯗꯦ ꯉꯔꯥꯡ ꯕꯣꯜ ꯌꯦꯡꯕ꯭ꯔꯣ
ꯌꯦꯡꯉꯦ ꯑꯦ ꯍꯥꯞ ꯃꯇꯨꯡꯗ ꯌꯦꯡꯗ꯭ꯔꯦꯗ ꯍꯥ ꯃꯇꯨꯡ ꯉꯥꯏꯍꯥꯛ ꯌꯦꯡꯉꯝꯃꯤ ꯄꯦꯅꯥꯜꯇꯤ ꯃꯤꯁ ꯄꯦꯅꯥꯜꯇꯤ ꯃꯤꯁ ꯇꯧꯈꯤꯕꯗꯨꯗꯒꯤ ꯑꯗꯩ ꯍꯥꯞꯇꯥꯔꯦ ꯍꯥꯞ ꯃꯇꯨꯡ ꯉꯥꯏꯍꯥꯛ ꯌꯦꯡꯉꯝꯃꯦ ꯑꯗꯨꯒ
ꯑꯥ
ꯇꯨꯝꯃꯒꯦ
ꯑꯩꯁꯨ ꯄꯦꯅꯥꯜꯇꯤ ꯃꯤꯁ ꯇꯧꯔꯦ ꯑꯗꯨ ꯅꯠꯇ꯭ꯔꯗꯤ ꯕꯣꯜ ꯃꯌꯥꯝ ꯆꯠꯂꯦ ꯑꯗꯨꯏꯗꯨꯝ ꯆꯠꯂꯝꯃꯗꯤ ꯑꯗꯣ ꯃꯣꯏ ꯈꯪꯅꯤꯡꯅꯦ ꯄꯦꯅꯥꯜꯇꯤ ꯀꯥꯎꯗ ꯍꯩ ꯍꯩꯇꯕ ꯀꯩꯅꯣꯝ ꯇꯧꯔꯤ ꯀꯤꯞꯄꯔꯣꯏ ꯍꯧꯖꯤꯛ ꯍꯟꯗꯛꯀꯤ ꯑꯁ ꯀꯤꯞꯄꯔꯗꯤ ꯐꯖꯩꯀꯣ ꯏꯖꯤꯞꯀꯤ ꯀꯤꯞꯄꯔ ꯉꯥꯛꯇ ꯐꯖꯩꯀꯣ
ꯐꯖꯕꯅꯦ ꯀꯤꯞꯄꯔ ꯍꯟꯇ ꯂꯣꯏ ꯐꯖꯅꯩ ꯑꯗꯨꯅꯤ
ꯃꯥꯁꯦ ꯃꯃꯤꯡꯗꯤ ꯆꯠꯂꯅꯤ ꯌꯖꯤꯛꯀꯤꯞꯄꯔꯗꯨꯝꯗꯤ ꯈꯔ
ꯃꯣꯔꯣꯀꯣ ꯍꯥꯏꯔ ꯅꯠꯇꯦ ꯍꯟꯗꯛꯀꯤ ꯑꯥꯔꯖꯦꯟꯇꯤꯅꯥꯒ ꯏꯖꯨꯀꯦꯁꯅꯥꯗ ꯏꯖꯨꯀꯤꯞꯄꯔꯗꯨ ꯑꯃ ꯐꯥꯗ꯭ꯔꯣ ꯑꯦ
ꯑꯗꯨꯗꯒꯤ ꯍꯦꯟꯅ ꯀꯩꯅꯣ ꯑꯣꯏꯗꯨꯅꯣ ꯐꯥꯏꯅꯤꯅꯍꯦ ꯀꯦꯕꯥꯔꯗꯤꯒꯤ ꯀꯤꯞꯄꯔꯗꯨꯅꯦꯅ ꯐꯥꯉꯤꯅꯦ ꯏꯆꯤꯞꯀ ꯁꯥꯟꯅꯔꯗꯒꯤ ꯍꯦꯅ
ꯎꯝ ꯑꯗꯨ ꯑꯣꯏꯁꯨ ꯀꯩꯅꯣ ꯂꯣꯏꯒꯤ ꯋꯥꯅꯤ ꯁꯨꯝ ꯋꯥꯔꯤꯒꯤ ꯋꯥꯅꯤ ꯑꯗꯨ ꯑꯣ ꯀꯩꯅꯣ ꯒꯤꯗꯤ‌ꯃꯣꯛ ꯃꯣꯔꯣꯛꯀꯣꯒꯤꯗꯤ ꯐꯠꯇꯦ ꯃꯣꯏꯗꯨ ꯆꯟꯁꯨ ꯆꯟꯅꯅꯤ ꯍꯥꯏꯗꯤ ꯀꯩꯅꯣ ꯇꯧꯔꯦꯕ ꯍꯧꯕꯒ ꯃꯣꯏꯗꯣ ꯗꯤꯐꯦꯟꯁꯇꯨ ꯂꯣꯏ ꯁꯥꯟꯅꯕꯩ ꯇꯥꯏꯞ ꯇꯧꯔꯦꯕ
ꯃꯣꯏꯗꯤꯐꯦꯟꯁ ꯅꯦ
ꯍꯥꯏꯗꯤ ꯑ ꯗꯤꯐꯦꯟꯁꯇ ꯑꯗꯨꯝ ꯁꯥꯟꯅꯔꯝ
ꯅꯦꯗꯔꯂꯦꯟ ꯅꯦꯗꯔꯂꯦꯟꯒ ꯃꯣꯔꯣꯀꯣꯒ ꯗꯤꯐꯦꯟꯁ ꯈ꯭ꯋꯥꯏꯗꯩ ꯂꯤꯡꯕ ꯇꯤꯝꯅꯤ
ꯍꯥꯏꯗꯤ ꯗꯤꯐꯦꯟꯁꯇ ꯁꯨꯝ ꯁꯥꯟꯅꯔꯕꯅꯤꯅ ꯑꯃꯗꯨꯗꯤ ꯁꯨꯝ ꯇ꯭ꯔꯥꯏ ꯇꯧꯔꯛꯇꯣꯏꯅꯤ ꯗꯥꯎ ꯌꯥꯕ ꯑꯃꯗꯨꯗ ꯑꯗꯨꯝ ꯆꯪꯈꯤ ꯇꯥꯕꯅꯦ
ꯍꯥꯏꯗꯤ ꯃꯣꯏꯗꯤ ꯀꯥꯎꯁꯤꯟꯕꯒꯤ ꯋꯥꯈꯜ ꯇ꯭ꯔꯥꯏ ꯇꯧꯕꯒꯤ ꯋꯥꯈꯜꯗꯨꯗꯤ ꯑꯣꯡꯂꯤ ꯃꯣꯏ ꯑꯃ ꯀꯥꯎꯟꯇꯔꯗ ꯇꯧꯕꯩ ꯃꯑꯣꯡ ꯈꯛꯇꯪ ꯇꯥꯈ꯭ꯔꯦꯕ
ꯎ ꯑꯗꯨꯅꯤꯅꯦꯍꯦ ꯍꯨꯔꯤꯟꯗꯤ ꯕꯣꯠ ꯅꯨꯡꯉꯥꯏꯅꯤ ꯕꯦꯜꯖꯤꯌꯝꯒ ꯏꯁꯄꯦꯟꯒꯅꯤ ꯄꯨꯡꯁꯨ ꯉꯜꯂꯕꯅꯦꯕ ꯉꯔꯥꯡꯈꯩ ꯉꯥꯏꯍꯥꯛꯇꯪ ꯇꯨꯝꯍꯧꯒꯦ ꯇꯧꯕꯅꯤ
ꯑꯩ ꯍꯥꯏꯗꯤ ꯌꯦꯡꯉꯝꯕꯅꯦ ꯑꯗꯨꯝ ꯃꯊꯟ ꯇꯨꯝ ꯂꯩꯔꯝꯃꯦ ꯒ꯭ꯌꯥꯟ ꯇꯥꯗ꯭ꯔꯦ
ꯑꯩꯗꯤ ꯑꯦꯅꯤꯃꯤꯌꯨꯖꯨꯝ ꯌꯦꯡꯉꯤꯗ ꯄꯨꯡ ꯕꯥꯔꯣ ꯇꯥꯔ ꯂꯩꯔꯝꯃꯦ ꯑꯁ ꯁꯤ ꯇꯨꯝꯁꯤꯟꯈ꯭ꯔꯗꯤ ꯍꯧꯒꯠꯂꯔꯣꯏꯅ ꯉꯥꯏꯔꯦ
ꯎꯝ
ꯑꯗꯨꯗꯤ ꯄꯨꯡꯗꯣ ꯑꯥ ꯌꯧ ꯂꯩꯔꯝꯕꯅꯤꯅꯦ
ꯎꯝ
ꯀꯨꯔꯦꯟꯗꯤ ꯉꯟꯕꯅꯤꯅ ꯇꯨꯝꯃꯔꯣꯏ
ꯑꯁ ꯑꯩꯗꯤ ꯍꯌꯦꯡꯗꯒꯤꯗꯤ ꯈꯔ ꯉꯟꯅ ꯍꯦꯟꯅ ꯄꯨꯡ ꯇꯔꯦꯠ ꯑꯗꯨꯋꯥꯏ ꯍꯧꯒꯠꯇ ꯌꯥꯗ꯭ꯔꯦ
ꯑꯩꯁꯦ ꯉꯁꯤ ꯇꯨꯝꯕ ꯍꯣꯠꯄꯒꯁꯨ
ꯅꯔꯥꯡ ꯊꯥꯔꯛꯄ ꯕꯤꯗꯤꯑꯣꯗꯣ ꯃꯣꯏ ꯆꯍꯤ ꯃꯔꯤ ꯌꯥꯌꯦ ꯍꯣꯠꯅꯕꯗ
ꯑꯁ ꯗꯦꯜꯂꯤꯗꯅꯤ ꯌ‌ꯦꯡꯉ‌ꫭ ꯁꯨꯛꯊꫭꯛꯂꯛꯇꯕꯤꯗꯅ‌ꯦ ꯌ‌ꫭꯡ
ꯆꯍꯤ ꯃꯔꯤꯗ ꯃꯥꯖꯨ ꯒ꯭ꯔ‌ꯦꯖ꯭ꯋ‌ꯦꯁꯟꯒꯨꯝꯕ ꯇꯧꯔꯝꯗꯣꯏ ꯃꯥꯜꯂꯤꯗ
ꯑꯦ ꯑꯍꯟꯗꯤ ꯑꯍꯟ ꯃꯥꯂꯦ
ꯑꯗꯣ ꯆꯍꯤ ꯃꯔꯤꯗꯨꯃ ꯌꯥꯝ ꯀꯨꯏꯅꯗꯤ ꯆꯪꯃꯜꯂꯦ ꯑꯥꯏ ꯑꯦꯁ ꯀꯨꯝꯕ ꯊꯥꯕ ꯅꯠꯇꯦ
ꯑꯦ ꯃꯤ ꯃꯤ ꯆ ꯅꯤꯡꯃꯤ
ꯃꯥ ꯈꯥꯡꯕꯗꯤ ꯀꯟꯗ꯭ꯔꯣ ꯆꯍꯤ ꯃꯤꯁꯤꯡꯗ ꯊꯣꯛꯂꯛꯇꯕꯤꯗ
ꯎꯝ
ꯑꯩꯁꯨ ꯑꯩ ꯂꯩ
ꯊꯣꯛꯂꯛꯇꯕ ꯍꯣꯏ ꯄꯩꯁꯥꯁꯨ ꯇꯤꯛꯀꯦꯠ ꯅꯨꯡꯀꯦꯠ ꯀꯛꯊꯣꯛ ꯀꯛꯁꯤꯟꯗꯅꯦꯅ ꯄꯩꯁꯥ ꯌꯥꯝꯃꯛꯄꯩꯅꯤꯍ‌ꯦ ꯑꯩꯈꯣꯏ ꯍꯧꯖꯤꯛ ꯃꯣꯏꯔꯥꯡꯗ ꯁꯨꯃꯥꯏꯅ ꯂꯩꯕ ꯑꯣꯏꯗꯤ ꯐꯠ ꯆꯠꯂ ꯐꯠ ꯍꯜꯂꯛꯄ ꯌꯥꯕ
ꯑ ꯌꯥꯎꯗꯨꯗꯤ ꯑꯩꯁꯨ ꯑꯗꯨꯒꯤ ꯈꯟꯕꯗ ꯄꯩꯁꯥꯗꯨꯒꯤ ꯈꯟꯕꯗ ꯄꯩꯁꯤꯒꯤ ꯈꯟꯕꯗ ꯑꯩꯁꯨ ꯀꯩꯁꯨ ꯊꫭꯛꯂꯛꯑꯔꫭꯏ
ꯑꯗꯨꯏ ꯄꯩꯁꯥꯗꯨꯅ ꯑꯗꯨꯝ ꯊꯥꯝ ꯁꯤꯖꯤꯟꯅ ꯌꯥꯔꯦ ꯍꯥꯏꯕꯒꯤ ꯋꯥꯈꯜꯗ ꯂꯩꯈ꯭ꯔꯅꯦꯕ ꯈꯪꯗꯦ ꯇꯧꯔꯤꯁꯦ ꯑꯩꯁꯨ ꯂꯨ ꯈꯠꯂꯛꯄꯁꯤꯗꯅꯦꯅ ꯇꯧꯔꯤꯁꯦ ꯀꯝꯄꯤꯇꯤꯇꯤꯞꯁꯨ ꯋꯥꯡꯈꯠꯂꯛꯑꯦ ꯃꯊꯥ ꯁꯥꯔꯕꯅꯤꯅ‌ꯦ ꯑꯪ
ꯍꯣꯠꯅꯕ ꯋꯥꯠꯂ‌ꯦ ꯗꯥꯜ ꯕꯤꯜ ꯂꯥꯛꯇ꯭ꯔꯤꯕ ꯅꯠꯇ꯭ꯔꯣ ꯉꯁꯤ ꯂꯥꯛꯇꯤꯌ‌ꯦ
ꯍꯣꯟꯗꯤ ꯍꯣꯠꯅꯔꯕꯅꯦ
ꯍꯣꯠꯅꯕ ꯋꯥꯠꯂꯗꯤ ꯌꯥꯔꯣꯏ
ꯍꯣꯠꯅꯕꯁꯦ ꯀꯩꯅꯤ ꯊꯥ ꯇꯔꯨꯛ ꯈꯛꯇꯪ ꯑꯣꯏꯔꯁꯨ ꯂꯦꯞꯇꯕꯤꯗꯀꯣ ꯅꯣꯡꯃꯒꯤ ꯂꯦꯞꯇꯕꯤꯗ ꯋꯤꯗꯥꯎꯠ ꯑꯦꯅꯤ ꯗꯤꯁꯇꯔꯕꯦꯟꯁ ꯌꯥꯎꯗꯕꯤꯗ ꯇꯧꯕ ꯉꯝꯗꯕꯁꯤꯗꯅꯦ ꯏꯁꯣꯏꯁꯦ ꯀꯔꯤꯒ ꯅꯠꯇ꯭ꯔ ꯀꯩꯅꯣ ꯍ‌ꯦꯛꯇ ꯂꯥꯛꯑꯦꯕ ꯑꯗꯨꯅ ꯊꯥ ꯇꯔꯨꯛ ꯆꯪꯂꯨꯕꯗꯣ ꯆꯍꯤ ꯑꯃꯆꯡ ꯆꯍꯤ ꯑꯃ ꯆꯪꯗꯣ ꯆꯍꯤ ꯑꯅꯤ ꯆꯥꯡꯉꯅꯤꯅ ꯇꯧꯔꯤꯁꯦ ꯑꯗꯨꯕꯨ ꯅꯣꯡꯃꯒꯤꯗꯤ ꯂꯦꯞꯄꯗꯤ ꯌꯥꯗꯦ ꯇꯥꯗꯅ ꯅꯣꯡꯃꯩꯗꯤ ꯄꯨꯡ ꯑꯍꯨꯝ ꯃꯔꯤꯗꯤ ꯀꯩ ꯄꯥꯗ ꯌꯥꯗꯦ ꯃꯔꯤ ꯃꯉꯥꯗꯤ ꯁꯣꯏꯗꯕꯤꯗꯅ ꯑꯥ ꯅꯠꯇ꯭ꯔꯗꯤ ꯕꯦꯔꯥ ꯀꯥꯔꯅꯤ ꯂꯥꯏꯞꯁ‌ꯦ ꯅꯨꯄꯤꯒꯥꯁꯨ ꯍꯟꯇꯥ ꯊꯤꯒꯥꯅꯨꯗꯥ ꯂꯣꯏꯔꯦ ꯍꯜꯂꯣ ꯍꯜꯂꯣ ꯍꯜꯂꯣ ꯍꯜꯂꯣ ꯑꯦ ꯈꯣꯏ ꯕ꯭ꯔꯣꯖꯤ ꯀꯩꯗꯧꯒꯔꯒꯦ ꯍꯂꯣ ꯑꯩꯈꯣꯏ ꯕꯔꯣꯖꯤ ꯕꯤꯔꯥ ꯀꯥꯔ ꯀꯩꯅꯣꯝ ꯇꯧꯔꯦꯅꯦ ꯇꯧꯔꯤꯖꯦ ꯑꯩꯈꯣꯏ ꯕ꯭ꯔꯣꯅ ꯇꯧꯔꯛꯄꯁꯤꯃ ꯎꯝ ꯇꯧꯏ ꯕꯦꯔꯥ ꯌꯥꯝ ꯀꯥꯍꯜꯂꯤꯗꯥ ꯑꯈꯣꯏ ꯕꯔꯣꯁꯦ ꯎꯝ